ꯍꯜꯂꯣ
ꯀꯩꯗꯧꯔꯤꯅꯣ
ꯑꯁ ꯍꯧꯖꯤꯛ ꯊꯕꯛ ꯂꯩꯇꯅ ꯐ꯭ꯔꯤꯗ ꯂꯩꯅꯦ
ꯑ
ꯅꯪꯗꯤ
ꯑꯩꯁꯨꯅꯦ ꯆꯞ ꯃꯥꯟꯅꯩ
ꯅꯨꯡꯉꯥꯏꯔꯤꯕꯔꯣ
ꯎꯝ ꯅꯨꯡꯉꯥꯏꯔꯤ
ꯎ ꯎꯝ ꯉꯔꯥꯡꯗꯤ ꯅꯦꯠꯋꯥꯛ ꯌꯥꯝ ꯐꯠꯇꯦ ꯍꯥꯏꯅ
ꯅꯦꯋꯥꯛ ꯉꯔꯥꯡꯗꯣ ꯅꯦꯋꯥꯛ ꯄꯤꯗꯦ ꯑꯩꯈꯣꯏꯒꯤ
ꯑꯠꯆꯥꯥ ꯍꯧꯖꯤꯛꯗꯤ ꯅꯦꯠꯋꯥꯛ ꯐꯥ꯭ꯔꯣ
ꯑꯃꯨꯛ ꯄꯤꯈ꯭ꯔꯣ ꯍꯣꯏ ꯉꯁꯥꯏꯁꯨ ꯄꯤꯗꯕꯅꯦꯕꯀꯣ ꯑꯗꯣ ꯍꯧꯖꯤꯛꯇꯤ ꯄꯤꯈꯔꯦ ꯑꯃꯨꯛꯀ
ꯅꯣꯡ ꯆꯨꯕꯒꯤꯔꯣ
ꯅꯠꯇꯦ ꯅꯣꯡ ꯆꯨꯗꯦ ꯉꯁꯤ ꯅꯨꯡꯁꯥ ꯊꯣꯛꯑꯦ ꯈꯪꯗꯦ ꯀꯩꯅꯣ
ꯑ ꯀꯔꯤ ꯊꯕꯛ ꯆꯠꯄꯔꯣ ꯉꯁꯤꯗꯤ
ꯊꯕꯛ ꯇꯧꯗꯦ ꯑꯗꯨꯝ ꯂꯩꯌꯦ ꯌꯨꯝꯗ ꯌꯨꯝ ꯁꯪꯕꯅꯦ ꯑꯩꯗꯤ
ꯅꯣꯏ ꯄꯨꯟꯁꯤꯁꯤꯗꯤ ꯅꯨꯡꯉꯥꯏꯔꯦꯀꯣ
ꯌꯨꯝꯗ ꯂꯩꯕ ꯍꯥꯏꯕꯁꯤ ꯈ꯭ꯋꯥꯏꯗꯒꯤ ꯑꯇꯥꯡꯕꯅꯤꯅꯤꯍꯦ
ꯅꯨꯡꯉꯥꯏꯌꯦ ꯍꯣꯏ
ꯅꯣꯏ ꯃ ꯕꯥ ꯃꯃꯥ ꯃꯣꯏꯗꯤ
ꯂꯧ ꯆꯠꯈꯤꯕꯗꯣ ꯍꯜꯂꯛꯇꯤꯦ ꯃꯣꯏꯗ ꯀꯩꯅꯣ ꯅꯤꯡ ꯅꯤꯡ ꯊꯧꯀꯥꯗꯤꯗꯒꯤ ꯀꯩꯅꯣ ꯂꯧꯗ ꯑꯗꯨꯝ ꯂꯩꯕꯀꯣ ꯆꯔꯒ ꯑꯥꯎ
ꯑꯆꯥ
ꯕ ꯏꯌꯥꯝꯕꯒꯤ ꯑꯩꯈꯣꯏꯗꯣ ꯑꯗꯨꯒꯤ ꯉꯁꯤ ꯑꯃꯨꯛ ꯂꯥꯛꯀꯦ ꯍꯥꯏꯔꯦ
ꯑꯆꯥ ꯅꯪꯁꯨ ꯆꯠꯄ ꯌꯥꯏꯅ ꯅꯣꯡ ꯐꯗꯣꯛ
ꯆꯠꯀꯤ ꯍꯥꯏꯒ ꯌꯨꯝ ꯀꯩꯅꯣ ꯑꯩꯈꯣꯏꯗ ꯑꯩꯈꯣꯏꯒꯤ ꯆꯥꯛ ꯊꯣꯡꯅꯕ ꯃꯤ ꯂꯩꯇꯕꯒꯤꯀꯣ ꯑꯗꯨꯒꯤ ꯂꯩꯔꯝꯕ
ꯑꯠ ꯐꯨꯕꯣꯗꯤ ꯁꯨꯪꯌꯦꯡ ꯌꯦꯡꯗ꯭ꯔꯦ ꯅꯪꯗꯤ
ꯌꯦꯪꯗꯔꯦ
ꯌꯥꯝ ꯅ
ꯀꯔꯤꯁꯨ ꯌꯦꯡꯗꯦ
ꯀꯃꯥꯏꯅ ꯂꯦꯜꯂꯒ ꯂꯩꯔꯤꯅꯣ ꯑꯗꯨꯗꯤ
ꯅꯠꯇꯦ ꯑꯩꯒꯤ ꯔꯨꯝꯗ ꯀꯩꯅꯣ ꯅꯦꯠꯋꯥꯛꯇꯣ ꯅꯨꯡꯉꯥꯏꯇꯕꯅꯦꯕ ꯑꯁꯤ ꯃꯄꯥꯟꯗꯅꯦꯕ ꯅꯦꯠꯋꯔꯛ ꯐꯕꯗꯣ
ꯑꯣꯝ
ꯀꯩꯅꯣ
ꯑꯥ ꯍꯅꯣ ꯖꯤꯑꯣꯔꯣ ꯑꯦꯌꯥꯔꯇꯦꯜ ꯔ ꯅꯣꯏꯗ
ꯑꯦꯔꯇꯦꯜꯅꯦ ꯑꯦꯔꯇꯦꯜꯁꯨ ꯕꯣꯗꯥꯁꯨ ꯐꯏ ꯖꯤꯌꯨ
ꯃꯗ ꯎꯝ
ꯗꯗꯥ ꯄꯥꯏꯞꯅꯦꯗꯣ ꯈꯪꯗꯦ ꯀꯃꯥꯏꯅ ꯇꯧꯕꯔꯥ
ꯕꯣꯖꯥꯗꯨ ꯅꯨꯡꯉꯥꯏꯕ꯭ꯔꯥ
ꯁꯃꯅ ꯏꯗꯔꯇ ꯉꯁꯤꯗꯅꯦ ꯄꯤꯗꯦ ꯑꯗꯨ ꯑꯅꯤꯃꯛ ꯄꯤꯗꯕꯀꯣ ꯗꯤ ꯋꯥꯣꯏ
ꯍ ꯖꯤꯣꯅ ꯄꯥꯏꯕ ꯅꯨꯡꯉꯥꯏꯕ ꯃꯥꯜꯂꯦꯗ ꯍꯟꯗꯛꯗꯤ ꯑꯩꯅ ꯈꯟꯕꯗꯤ ꯑꯃꯨꯛ ꯏꯝꯐꯥꯜꯗ ꯆꯟꯕꯤꯔꯣ
ꯈꯔ ꯂꯩꯔꯅꯤꯗ ꯈꯔ ꯂꯩꯔꯒ ꯑꯃꯨꯛ ꯆꯠꯈ꯭ꯔꯦ
ꯎꯝ ꯐꯔꯦ ꯐꯔꯦ ꯈꯨꯟꯗ ꯑꯗꯨꯝ ꯇꯧꯕ ꯌꯥꯕ ꯑꯗꯨꯝ ꯇꯧꯕꯅ ꯐꯩꯅ
ꯎꯝ ꯑꯗꯨꯕꯨ ꯀꯨꯏꯅ ꯂꯩꯅꯤꯡꯗꯦ ꯑꯩꯗꯤ
ꯀꯩꯒꯤ
ꯂꯩꯕꯗꯣ ꯈꯔ ꯀꯩꯅꯣ ꯇꯧꯋꯀꯣ ꯀꯨꯏꯅ ꯂꯩꯔꯗꯤ ꯑꯃꯨꯛ ꯂꯩꯅꯤꯡꯗꯦ ꯑꯗꯨꯒ ꯈꯪꯗꯦ
ꯂꯩꯁꯥꯕꯤ ꯑꯣꯏꯕꯅꯤꯅꯀꯣ ꯍꯨꯟꯟꯅꯁꯨ ꯑꯗꯨꯝ ꯂꯩꯕ ꯌꯥꯔꯅꯤꯅꯤ
ꯀꯩꯒꯤꯅꯣ
ꯍꯥꯏꯕꯗꯤ ꯂꯩꯁꯥꯕꯤ ꯄꯥꯈꯪ ꯃꯇꯝꯗꯗꯤ ꯀꯔꯤ ꯍꯥꯏꯁꯤꯔꯥ ꯃꯇꯝ ꯂꯦꯟꯕꯒꯨꯝꯅꯁꯨ ꯊꯕꯛ ꯑꯃ ꯑꯣꯏꯔꯣꯏ ꯀꯔꯤ ꯑꯣꯏꯔꯣ ꯆꯠꯄ ꯑꯗꯨꯝ ꯄꯥꯕꯅꯤꯅ
ꯑꯣ
ꯑꯃꯨꯛ ꯆꯪꯈ꯭ꯔꯅꯦ ꯑꯥꯎꯠꯁꯥꯏꯗ
ꯎ ꯗꯗꯥ ꯀꯩꯅꯣ ꯗꯗꯥ ꯍꯥꯏꯕꯅꯦ ꯎꯝ ꯀꯩ ꯅꯦꯛꯁ ꯏꯌꯥꯔ ꯑꯃꯨꯛ ꯆꯠꯀꯦ ꯍꯥꯏꯔ ꯃꯥꯗꯣ ꯍꯥꯏꯗꯤ ꯍꯥꯏꯕꯅꯤꯀꯣ ꯅꯣꯏ ꯅꯪꯉꯣꯟꯗ ꯍꯥꯏꯕꯤꯗꯕ꯭ꯔꯥ
ꯃꯥꯅꯦ
ꯑꯥ
ꯌꯥꯔꯗꯤ ꯀꯨꯝꯁꯤ ꯆꯪꯒꯦ ꯍꯥꯏꯅꯦ ꯃꯥꯗꯤ
ꯑꯣ
ꯅꯪ ꯁꯔ ꯃꯨꯛꯖꯥꯡꯒꯩꯔꯣ
ꯑꯁ ꯆꯪꯉꯣꯏ ꯑꯗꯨꯒꯀꯣ ꯑꯩꯈꯣꯏ ꯏꯄꯥꯅꯀꯣ ꯅꯦꯛꯁ ꯏꯌꯥꯔꯗꯤ ꯑꯩꯕꯨꯁꯨ ꯑꯃꯨꯛ ꯆꯠꯂꯣ ꯍꯥꯏ
ꯃꯄꯥꯟꯗ
ꯍ ꯍꯣ ꯄꯩꯁꯥ ꯇꯥꯟꯗ꯭ꯔꯗꯤ ꯌꯥꯗꯕꯒꯤꯀꯣ ꯑꯩꯈꯣꯢꯁꯦ
ꯆꯞ ꯃꯅꯥꯢꯗ
ꯆꯞ ꯃꯥꯟꯅꯩ ꯍꯥꯏꯕꯗꯤ
ꯑꯩꯈꯣꯏꯁꯤꯅꯤꯅꯦ
ꯑꯍꯥ ꯍꯥ
ꯌꯨꯝꯗ ꯁꯥꯔꯚꯤꯁ ꯑꯃꯗꯁꯨ ꯂꯩꯗꯕꯅꯤꯀꯣ ꯋꯥꯗ ꯇꯁꯦꯡꯅ ꯍꯥꯏꯔꯕꯗ
ꯎꯝ
ꯅꯣꯏꯗꯤ ꯈꯔ ꯐꯔꯝꯅꯤꯗ
ꯑꯩꯈꯣꯏꯗꯤ ꯐꯠꯇꯦꯛꯍꯦ ꯌꯥꯝ ꯋꯥꯔꯒ ꯂꯩꯅꯤꯗ
ꯍꯤꯅꯥꯏꯈꯛ ꯍꯦꯟꯅ ꯐꯔꯝꯅꯤ
ꯅꯣꯏꯁꯨ ꯃꯤ ꯌꯥꯝ ꯃꯔ ꯑꯣꯏꯅ ꯑꯉꯥꯡꯗꯣ
ꯑꯩꯈꯣꯏꯁꯦ ꯑꯉꯥꯡꯕꯨꯗꯤ ꯂꯩꯇ꯭ꯔꯦ ꯑꯩꯈꯣꯏꯗꯗꯁꯦ
ꯑꯩ ꯑꯩꯒꯤ ꯌꯥꯝꯅ ꯇꯔꯨꯛ ꯂꯩꯌꯦꯀꯣ
ꯑꯣ
ꯅꯨꯄꯤ ꯑꯅꯤ ꯂꯣꯏ ꯅꯨꯄꯤ ꯑꯅꯤꯗꯤ ꯌꯨꯝ ꯄꯥꯡꯈ꯭ꯔꯦ ꯅꯨꯄꯥ ꯃꯔꯤ ꯌꯨꯝ ꯄꯥꯟꯈ꯭ꯔꯦ ꯇꯣꯉꯥꯟ ꯇꯣꯉꯥꯟꯅ ꯂꯩꯈ꯭ꯔꯦ ꯑꯗꯨꯗꯤ ꯏꯃꯥ ꯏꯄꯥ ꯑꯩꯒ ꯑꯩꯈꯣꯏꯗꯗ ꯑꯃꯒ
ꯅꯪꯒꯤ ꯗꯗꯥꯁꯨ ꯂꯩꯕ꯭ꯔꯥ ꯑꯗꯣ ꯅꯪꯅ ꯈ꯭ꯋꯥꯏꯗꯒꯤ ꯀꯩꯅꯣ ꯂꯥꯁ꯭ꯔꯥ
ꯂꯥꯁ ꯁꯦꯀꯦꯟ ꯏꯅꯥꯎ ꯅꯨꯄꯥꯗꯤ ꯌꯨꯝ ꯄꯥꯡꯈ꯭ꯔꯦꯀꯣ
ꯑꯦ ꯅꯪꯉꯣꯟꯗꯒꯤ ꯉꯥꯂꯍꯦ
ꯑꯗꯨ ꯃꯆꯥ ꯑꯅꯤ ꯂꯩꯈ꯭ꯔꯦ ꯇꯣꯉꯥꯟ ꯂꯩꯈ꯭ꯔꯦ ꯑꯩꯅ ꯌꯨꯝ ꯄꯥꯟꯅꯗꯕ ꯂꯩꯔꯦ ꯑꯩꯈꯣꯏ ꯗꯗꯥ ꯑꯃ ꯂꯩꯌꯦ
ꯑꯣ ꯅꯪꯒꯤ ꯗꯥꯁꯨ ꯌꯨꯝ ꯄꯥꯟꯗ꯭ꯔꯤꯔꯅꯤ
ꯑꯥ ꯃꯥ ꯃꯥꯁꯨ ꯆꯦꯟꯅꯥꯏꯗ ꯆꯍꯤ ꯀꯨꯟ ꯌꯥꯎꯔ ꯀ ꯀꯨꯟ ꯆꯥꯡꯗꯅ ꯑꯣꯏꯔꯅꯤꯗ ꯆꯦꯟꯅꯥꯏꯗ ꯂꯩꯔꯒ ꯊꯣꯛꯄꯅꯤ
ꯑꯣ ꯑꯗꯨꯗꯤ ꯇꯥꯃꯤꯜꯒꯤ ꯂꯣꯟ ꯐꯖꯅ ꯈꯪꯉꯧꯅꯤ
ꯑꯗꯨꯅꯥꯗꯤ ꯐꯖꯅ ꯈꯥꯡꯈ꯭ꯔꯦ ꯍꯟꯗꯛ ꯏꯝꯐꯥꯜꯗ ꯂꯩ
ꯌꯥꯝ ꯐꯩꯌꯦ
ꯊꯪꯗ꯭ꯔꯤ
ꯑꯗꯨ ꯇꯥꯃꯤꯜꯒꯤ ꯅꯣꯏꯅ ꯈꯪꯉꯗꯤ ꯃꯣꯏꯗꯣ ꯁꯦꯂꯔꯤꯗꯣ ꯆꯥꯎꯋꯦ
ꯇꯃꯤꯜ ꯂꯣꯟꯔ
ꯑꯧ
ꯎꯝ ꯇꯃꯦ ꯂꯨꯕꯨꯗꯤ ꯂꯨꯏꯌꯦ ꯍꯥꯏꯕꯗꯤ ꯃꯣꯏꯒꯤ ꯂꯣꯟ ꯈꯛꯇ ꯉꯥꯡꯕꯀꯣ
ꯎꯝ
ꯑꯗꯨꯒꯤ ꯅꯪ ꯈꯥꯡꯕ꯭ꯔꯣ ꯇꯝꯃꯦꯡꯂ
ꯈꯪꯗꯦ ꯀꯗꯥꯏꯒꯦ
ꯎ
ꯎ
ꯈꯤꯇꯪꯗꯤ ꯈꯪꯉꯝꯈ꯭ꯔꯦꯅꯦ ꯈꯪꯉꯝꯅꯤꯗ
ꯑꯁ ꯀꯥꯎꯁꯨ ꯀꯥꯎꯈ꯭ꯔꯦꯗ
ꯎꯝ
ꯀꯩꯅꯣ ꯅꯪ ꯇꯝꯕ꯭ꯔꯥ ꯑꯗꯣ
ꯑꯁ ꯇꯃꯦ ꯇꯝꯗꯤꯦ
ꯑ
ꯑꯩꯁꯨ ꯈꯪꯗ꯭ꯔꯤ ꯃꯣꯏꯗ ꯂꯩꯅꯤꯡꯗꯕꯁꯦ ꯁꯥꯁꯨ ꯁꯥꯕꯀꯣ ꯑꯗꯨꯒꯤꯅꯤꯅꯦ ꯅꯣꯏ ꯂꯩꯕ ꯃꯇꯝꯁꯨ ꯌꯥꯝ ꯁꯥꯔꯝꯅꯤꯅ
ꯁꯥꯏ
ꯎꯝ ꯑꯗꯨꯗꯅꯤꯕ ꯆꯥꯛ ꯊꯣꯡꯔꯕ꯭ꯔꯣ
ꯊꯣꯡꯗ꯭ꯔꯦ
ꯀꯒꯥꯔꯤ ꯏꯟꯁꯥꯡ ꯊꯣꯡꯉꯅꯤ
ꯈꯪꯗꯦ ꯀꯩ ꯏꯟꯆꯥ ꯆꯥꯁꯤꯔ ꯑꯩꯒꯤ ꯗꯗꯥꯅꯗꯤ ꯉꯁꯤꯗꯣ ꯀꯩꯅꯣ ꯏꯅꯝꯃꯗꯣ ꯂꯥꯛꯑꯦꯕꯀꯣ
ꯎꯝ
ꯑꯗꯨꯒꯤ ꯃꯥ ꯂꯥꯞꯄꯒꯤ ꯌꯦꯟ ꯆꯥꯁꯦꯗꯤ ꯍꯥꯏꯗꯤ ꯍꯥꯏꯕꯅꯦ ꯑꯗꯣ ꯈꯪꯗ꯭ꯔꯤꯔ
ꯎ ꯎ ꯅꯪꯒꯤ ꯅ ꯀꯗꯥꯏꯗꯒꯤꯅꯣ
ꯑꯗꯨꯗꯒꯤ ꯅꯨꯄꯤꯔꯣ
ꯎꯝ
ꯎ ꯈꯣꯡꯂꯣꯡ ꯈꯪꯕ꯭ꯔꯥ ꯈꯨꯡꯂꯣꯡ ꯑꯗꯨꯗꯒꯤ
ꯍꯣꯏ ꯑꯣꯡꯂꯤ ꯀꯦꯊꯦꯝ ꯃꯦꯝꯕꯤ ꯅꯠꯇ꯭ꯔꯣ
ꯑꯗꯨꯝ ꯃꯅꯥꯛꯇ
ꯑ ꯌꯦꯃꯝꯕꯏꯗ
ꯑꯥꯎ
ꯃꯆꯥ ꯀꯌꯥ ꯂꯩꯔꯕ꯭ꯔꯣ
ꯃꯆꯥ ꯂꯩꯇ꯭ꯔꯤꯌꯦ
ꯑꯣ ꯀꯣꯏ ꯏꯗꯔꯤꯅꯦ ꯏꯝ ꯄꯥꯟꯗꯥ
ꯐꯦꯕꯋꯥꯔꯤꯗ ꯑꯣꯏꯔꯝꯃꯅꯦ ꯃꯣꯏꯅꯦ ꯌꯨꯝ ꯄꯥꯝꯕꯗꯣ
ꯅꯣꯏ ꯈꯨꯟꯗ ꯅꯣꯏ ꯌꯨꯝꯗ ꯂꯩꯇ꯭ꯔꯣ ꯃꯥ ꯅꯨ ꯑꯩꯒꯤ ꯌꯨꯝꯗ ꯂꯩꯔꯕ꯭ꯔꯣ
ꯃꯥꯗꯣ ꯀꯩꯅꯣ ꯑꯉꯥꯡ ꯄꯨꯕꯒꯤꯀꯣ ꯑꯗꯨꯒꯤ ꯆꯦꯛꯑꯞ ꯀꯩꯅꯣ ꯌꯦꯡꯕ ꯆꯠꯄ ꯑꯗꯨ ꯑꯗꯨꯗꯤ ꯑꯗꯨꯒꯤ ꯑꯃꯨꯛ ꯍꯥꯂꯛꯄꯣ
ꯑꯧ
ꯅꯨꯄꯥꯁꯤꯡꯁꯨ ꯃꯥꯒꯤ ꯅꯨꯄꯤꯕꯨꯗꯤ ꯌꯥꯝ ꯅꯨꯡꯁꯤꯕ ꯃꯥꯜꯂꯦꯀꯣ
ꯑꯁ ꯈꯪꯗ꯭ꯔꯦ ꯑꯩꯗꯤ ꯑꯗꯨꯒꯨꯝꯕ ꯑꯦꯛꯁꯄꯤꯔꯤꯌꯦꯟꯗꯨꯕꯨꯗꯤ
ꯀꯩꯅꯣ ꯌꯨꯝ ꯄꯥꯟꯜꯂꯗꯤ ꯑ ꯌꯥꯝ ꯅꯨꯡꯁꯤꯕ ꯃꯥꯜꯂꯦꯕ
ꯍꯣꯏ ꯅꯨꯡꯁꯤꯗ꯭ꯔꯗꯤ
ꯅꯣꯡꯅꯤ
ꯅꯣꯛꯅꯤ ꯍꯥꯏꯔ
ꯂꯧꯅꯤꯡꯗ꯭ꯔꯣ ꯑꯩ ꯑꯩꯗꯤ ꯂꯧꯅꯤꯡꯉꯦ
ꯍꯤꯟꯃꯜꯂꯒ ꯅꯨꯡꯁꯤꯁꯨ ꯑꯩ ꯄꯥꯝꯃꯤꯗ
ꯎ
ꯂꯩꯅ ꯅꯨꯡꯁꯤ ꯅꯨꯡꯁꯤ ꯅꯨꯡ ꯁꯤꯕꯗ ꯅꯨꯡꯁꯤꯕꯒꯤ ꯆꯥꯡꯗꯣ ꯈꯔ ꯍꯦ ꯃꯥꯡꯂꯁꯨ ꯅꯨꯡꯉꯥꯏꯇꯦꯕ
ꯑꯦꯁ ꯍꯧꯖꯤꯛ ꯍꯥꯏꯕꯣꯏꯅꯦ ꯅꯪꯁꯨ ꯀꯩꯅꯣ ꯂꯧꯔꯗꯤ ꯅꯪ ꯅꯨꯄꯤ ꯊꯤꯔꯗꯤ ꯅꯪꯒꯤ ꯅꯨꯄꯤꯕꯨ ꯃꯤꯅꯨꯡꯁꯤꯈꯤꯗꯧ ꯃꯥꯂꯦꯍꯦ
ꯈꯪꯗꯦ ꯑꯩ ꯑꯩꯁꯦ ꯑꯣꯏꯒꯗꯧꯕ ꯃꯥꯟꯗꯦꯅꯦ ꯑꯣꯏꯔꯝ꯭ꯔꯗꯤ ꯐꯩ ꯑꯣꯏꯔꯝꯗ꯭ꯔꯗꯤ
ꯅꯨꯄꯤ ꯊꯤꯔꯣꯏ ꯍꯥꯏꯕ꯭ꯔꯣ
ꯑꯩꯅ
ꯎꯝ
ꯊꯤꯕꯨꯗꯤ ꯊꯤꯅꯤꯗ ꯅꯨꯡꯁꯤꯕꯒꯤꯗꯣ ꯌꯥꯝ ꯅꯨꯡꯁꯤꯕ ꯍꯥꯏ ꯑꯗꯨꯒ ꯃꯥꯜꯜꯂꯤꯕ ꯑꯩꯗꯤ
ꯅꯪꯒꯤ ꯅꯨꯄꯤꯕꯨ ꯅꯨꯡꯁꯤꯗ꯭ꯔꯗꯤ ꯅꯪꯒꯤ ꯅꯨꯄꯤꯗꯣ ꯂꯥꯏꯑꯣꯡ ꯅꯨꯡꯉꯥꯏꯔꯦ